ꯆꯛ ꯆꯥꯔꯕ꯭ꯔꯣ
ꯆꯥꯛ ꯆꯥꯗꯔꯤꯌ‌ꯦ
ꯊ‌ꯦꯡꯉ‌ꯦꯍꯦ ꯀꯔꯤꯒꯤꯅ‌ꯣ
ꯊꯣꯡꯔꯥ ꯊꯝꯃꯦ ꯑꯩꯈꯣꯏꯗ ꯅꯣꯡꯆꯨꯑꯦ ꯀꯟꯅꯥ
ꯑ‌ꯣ ꯃꯩ ꯂꯥꯛꯄ꯭ꯔꯣ
ꯃꯩꯕꯨꯗꯤ ꯂꯥꯛꯑꯦ ꯉꯁꯤ ꯍꯧꯖꯤꯛꯇꯤ
ꯑꯣ ꯅ‌ꯣꯁꯥꯏꯗꯤ ꯅꯪ ꯅ‌ꯣꯡ ꯇꯥ ꯅ‌ꯣ ꯅ‌ꯣ ꯅ‌ꯣ ꯅꯣꯡ ꯇꯥꯕ꯭ꯔꯣ ꯉꯁꯥꯏꯗꯒꯤ ꯅꯠꯇ꯭ꯔꯒ ꯍꯧꯖꯤꯛꯅ
ꯉꯁꯥꯏ ꯉꯁꯥꯏ ꯄꯨꯡ ꯁꯦꯚꯦꯟ ꯑꯗꯨꯋꯥꯏꯗꯅ ꯇꯥꯕꯕꯨꯗꯤ ꯈꯔ ꯈꯔ ꯇꯥꯕ ꯍꯥꯎꯕꯅꯤ
ꯑꯌꯨꯛꯇꯗꯤ ꯈꯔ ꯈꯔꯗꯤ ꯆꯨꯑꯦ ꯑꯗꯨ ꯐꯖꯅ ꯆꯨꯗꯦ ꯑꯗꯣ ꯍꯧꯖꯤꯛꯇꯤ ꯐꯖꯅ ꯆꯨꯈ꯭ꯔꯦ
ꯑꯣ ꯀꯩ ꯏꯟꯁꯥꯡ ꯊꯣꯡꯒꯦ
ꯑꯜꯂꯨꯒ ꯈ‌ꯣꯟꯗ꯭ꯔꯨꯝ
ꯑꯣ
ꯎꯝ ꯊꯣꯡꯉ ꯊꯝꯃꯦ ꯆꯔꯁ ꯁꯨ ꯆꯠꯇ꯭ꯔꯦ ꯉꯁꯤꯗꯤ ꯅ‌ꯣꯡ ꯆꯨꯔ ꯅꯣꯡ ꯇꯥꯔꯗꯤ ꯑꯩꯈꯣꯏ ꯑꯩꯈꯣꯏ ꯁ꯭ꯋꯥꯏꯗꯒꯤꯗꯤ ꯆꯠꯄ ꯉꯝꯃꯔꯣꯏꯅꯦ ꯊꯝꯃꯕꯅꯤꯅꯀꯣ ꯂꯝꯕꯤꯁꯦ ꯌꯥꯗꯦꯕ ꯎꯝ
ꯅ‌ꯣꯡ ꯇꯥ ꯅꯣꯡ ꯇꯥꯗꯕ ꯃꯇꯝꯗꯁꯨ ꯆꯠꯄ ꯇꯜꯂꯦꯅ
ꯑꯦꯁꯀꯤꯜꯁꯇꯤ ꯑꯗꯨꯝ ꯐꯪꯈ꯭ꯔꯦ ꯄꯨꯡ ꯑꯦꯠ ꯑꯦꯠ ꯍꯦꯜꯂꯒ ꯅꯥꯏꯟ ꯇꯥꯔꯝꯗꯥꯏꯗꯅ ꯍꯧꯒꯠꯄꯅꯤ
ꯑꯩ ꯑꯩꯈꯣꯏꯖꯨꯅ‌ꯦ ꯉꯁꯤ ꯑꯩꯁꯨ ꯉꯁꯤ ꯊꯕꯛ ꯆꯠꯇꯕꯒꯤ ꯑꯦꯂꯥꯝ ꯊꯝꯗꯦꯕ
ꯎꯝ
ꯑꯗꯨꯒꯤ ꯑꯗꯨꯒꯤ ꯍꯧꯒꯠꯄꯗ
ꯅꯣꯏ ꯅꯣꯏꯗꯤ ꯆꯔꯆ ꯀꯩꯗꯧꯉꯩꯁꯨ ꯆꯠꯂꯝꯃꯣꯏꯅ
ꯑꯩꯗꯤ ꯆꯠꯇ‌ꯦ ꯁꯅꯤꯗꯤ ꯑꯃꯔꯛ ꯑꯃꯔꯛ ꯆꯠꯄꯅꯦ
ꯂꯩꯇꯕ꯭ꯔꯣ ꯅꯣꯏ ꯆꯥꯐꯝ ꯑꯅꯛꯄꯗ
ꯌꯥꯝ ꯂꯥꯞꯄꯗꯤ ꯅꯠꯇꯦ ꯑꯗꯨ ꯑꯃꯗꯤ ꯂꯩꯕꯅꯦ
ꯑꯗꯨ ꯆꯠꯂꯣ ꯆꯠꯂꯣꯅꯥ ꯀꯩꯅꯣꯅꯦ ꯁꯟꯗꯦ ꯁꯟꯗꯦꯗꯗꯤ ꯆꯠꯂꯁꯨ ꯌꯥꯏ ꯀꯩꯅ‌ꯣ
ꯑꯁ‌ꯦꯝꯅꯤꯗꯤ ꯑꯃꯔꯛ ꯑꯃꯔꯛ ꯆꯠꯄꯅꯦ
ꯑꯗꯨ ꯅꯪꯁꯨ ꯆꯠꯂꯣꯅ ꯀꯩꯒꯤ ꯆꯠꯇꯕ
ꯂꯩꯕ ꯏꯊꯟꯇ ꯃꯣꯏ
ꯑꯩꯈꯣꯏꯒꯤ ꯃꯤ ꯑꯅꯤ ꯂꯩ ꯑꯋꯥꯏ ꯂꯩ ꯆꯕꯤ ꯌꯥꯅꯤ
ꯍꯣꯏ ꯑꯃꯗꯅꯦ ꯍꯧꯖꯤꯛꯀꯥꯟꯗꯤ ꯑꯃꯗꯤ ꯊꯕꯛ ꯀꯩꯅꯣ ꯇꯧꯋꯤ ꯌꯨꯝ ꯍꯣꯡꯈ꯭ꯔꯕ ꯃꯜꯂꯦ ꯇꯃ ꯆ ꯇꯕ
ꯑꯗꯨ ꯅꯣꯏ ꯆꯤꯟꯅꯅꯥꯔꯒ ꯑꯗꯨꯝ ꯐꯣꯟ ꯐꯣꯟ ꯍꯥꯏꯅꯥꯔꯒ ꯆꯠꯁꯦ ꯑꯩꯅ ꯑꯗꯨꯝ ꯆꯥꯟꯅꯍꯧꯅꯦ
ꯄꯩꯁꯥꯕꯤꯅ
ꯎꯝ
ꯃꯣꯡꯃꯩꯗꯤ ꯂꯩ ꯁꯥꯕꯅꯤꯅ ꯑꯩꯈꯣꯏꯗ ꯆꯠ ꯑꯗꯨ ꯃꯥꯁꯨ ꯑꯗꯨꯝ ꯆꯠꯇꯕꯒꯤ
ꯑꯗꯨ ꯅꯣꯏ ꯑꯗꯨꯝ ꯀ ꯍꯧꯔꯛ ꯅ ꯑꯗꯨꯃꯥꯏꯅ ꯇꯧ ꯆꯠꯁꯤꯔꯥ ꯑꯗꯨꯃꯥꯏꯅ ꯇꯧꯁꯦꯅ ꯇꯧꯔꯨꯅꯦ
ꯆꯨ ꯆꯔ ꯆꯗ꯭ꯔꯗꯤ ꯑꯗꯨꯝ ꯀꯩꯅꯣ ꯇꯧꯔꯅꯦ ꯆꯥꯅꯤꯡꯕꯁꯨ ꯐꯥꯎꯔꯔꯣꯏ ꯑꯗꯨꯝ ꯍꯦꯕꯤꯠ ꯑꯣꯏꯔꯅꯦꯕ
ꯍꯣꯏ ꯑꯗꯨꯅꯤ ꯍꯧꯖꯤꯛꯇꯤ ꯑꯗꯨꯃꯥꯏꯅ ꯇꯧꯈ꯭ꯔꯦꯕ ꯍꯧꯖꯤꯛꯀꯤ
ꯆꯠꯇꯕꯤ ꯀꯗꯥꯏ ꯀꯗꯥꯏꯗ ꯑꯣꯏꯔꯁꯨ ꯑꯗꯨꯒꯨꯝꯕ ꯆꯠꯄꯗ ꯃꯤꯅ ꯑꯩꯈꯣꯏꯕꯨ ꯈꯪꯅꯕꯅꯦꯕꯀꯣ
ꯍꯣꯏ
ꯍꯣꯏ ꯍꯌꯦꯡ ꯀꯥꯏ ꯀꯩꯀꯩ ꯎꯠꯊꯣꯛꯔꯁꯨ ꯀꯨꯀꯩ ꯑꯣꯏꯔꯁꯨ ꯃꯤꯒꯅꯥꯁꯨ ꯑꯩꯈꯣꯏꯕꯨ ꯈꯥꯡꯕꯤꯔꯣꯏꯕ ꯑꯗꯨꯒ ꯃꯔꯥ ꯇꯅꯗ꯭ꯔꯗꯦ
ꯍꯣꯏ ꯑꯗꯨꯅꯦ꯫
ꯑꯗꯨꯅ ꯑꯗꯨꯒꯨꯝꯗꯁꯨ ꯅꯌꯨ ꯑꯗꯨꯝ ꯃꯔꯨꯞ ꯑꯅꯧ ꯑꯅꯧꯕꯁꯨ ꯐꯪꯒꯅꯤ ꯃꯤꯁꯨ ꯆꯤꯛꯅ ꯑꯗꯨꯝ ꯈꯪꯅ ꯗꯁꯨ ꯐꯪꯉꯅꯤ ꯑꯗꯨ ꯑꯗꯨ ꯐ꯭ꯔꯦꯟ ꯁꯔꯀꯜꯗꯨ ꯑꯩꯈꯣꯏꯒꯤ ꯑꯩꯈꯣꯏꯅ ꯑꯋꯥꯕ ꯇꯥꯔꯛꯄ ꯃꯇꯝꯗꯁꯨ ꯃꯤ ꯑꯩꯈꯣꯏꯕꯨ ꯈꯪꯅꯔꯣꯏꯕ
ꯎꯝ ꯑꯗꯨ ꯎꯝ
ꯃꯤ ꯂꯝꯗ ꯂꯩꯕ ꯍꯥꯏꯕꯁꯦ ꯌꯥꯝ ꯀꯩꯅꯣ ꯗꯔꯀꯥꯔ ꯇꯥꯏꯌꯦꯕ꯫
ꯍꯧꯖꯤꯛꯇꯤ ꯅ ꯅꯨꯄꯥꯅꯤ ꯉꯥꯛꯇ ꯂꯩꯕ꯭ꯔꯣ ꯏꯉꯥꯡ ꯃꯄꯥꯗꯤ ꯂꯩꯇ꯭ꯔꯣ
ꯍꯣꯏ ꯐꯣꯟ ꯄꯥꯏꯔꯒ ꯦꯦꯝꯁꯤꯅ
ꯑꯣ ꯐꯣꯟ ꯐꯣꯟ ꯑꯃꯨꯛ ꯐꯣꯟ ꯄꯥꯏꯔꯤꯕ꯭ꯔꯣ
ꯑꯣ ꯍꯁꯄꯅꯦ ꯍꯥ
ꯎꯝ
ꯀꯣꯝ ꯂꯔꯨ ꯅꯣꯏꯗ
ꯑꯩ ꯊꯨꯝ ꯆꯔꯣꯏ ꯆꯥꯛ ꯊꯣꯡꯉꯅꯕ ꯉꯔꯥꯡ ꯉꯔꯥꯡꯒꯤ ꯌꯦꯟꯁꯥꯡ ꯑꯗꯨꯝ ꯆꯥꯎꯔꯕ ꯑꯗꯨꯒꯤ
ꯑꯍꯣꯕ ꯆꯂꯅꯤ
ꯍꯣꯏ ꯉꯔ ꯑ ꯅ ꯊꯥꯕꯤꯒꯦꯔ ꯀꯣꯟꯅꯗ꯭ꯔꯦꯕ꯫
ꯂꯣꯏꯔꯦ
ꯑꯩ ꯑꯩ ꯐꯤꯔꯣꯜ ꯑꯩ ꯑꯩ ꯐꯤꯔꯣꯟ ꯂꯧꯋꯦꯕꯀꯣ
ꯀꯗꯧꯁꯤꯔꯣꯟ
ꯀꯣꯂꯦꯖꯀꯤ ꯐꯅꯦꯛꯀ ꯐꯨꯔꯤꯠꯀꯨꯝꯕ ꯂꯧꯋꯦꯕ ꯑꯗꯨꯒꯤ꯫
ꯅꯪꯕꯨ ꯔꯤꯒꯨꯂꯔ ꯅꯠꯇꯦꯗ ꯫
ꯔꯤꯒꯨꯂꯔꯗꯤ ꯆꯠꯂ ꯑꯗꯨ ꯍꯞꯇꯥ ꯑꯃꯗ ꯋꯥꯠꯂꯝꯃꯔꯣꯏ꯫ ꯑꯗꯨꯝ ꯆꯠꯀꯅꯤ꯫
ꯑꯣ
ꯇꯃꯥꯗ ꯃꯔꯛ ꯎꯞ
ꯑꯗꯨꯗꯤ ꯑꯗꯨ ꯆꯠꯕ ꯅꯨꯃꯤꯠꯇꯤ ꯌꯥꯝꯅꯗꯤ ꯁꯨꯇꯤ ꯂꯧꯕ꯭ꯔꯕ
ꯂꯣꯏꯔꯣꯏꯗ ꯑꯗꯨ ꯆꯠꯂꯒ ꯍꯜꯂꯛꯑꯒ ꯉꯟꯅ ꯍꯜꯂꯛꯀꯦꯅ ꯍꯥꯏꯔꯒ ꯀꯣꯂꯦꯖ ꯌꯧꯅꯤꯡꯉꯥꯏ ꯅꯪ ꯅꯪꯅꯤꯡꯉꯥꯏ ꯇꯠꯄ ꯇꯥꯔꯦꯅ
ꯄꯨꯡ ꯀꯌꯥꯗ ꯍꯧꯕ ꯀꯣꯂꯦꯖꯇꯤ
ꯅꯥꯏꯟ ꯇꯦꯟ ꯑꯗ꯭ꯋꯥꯏꯗ ꯍꯧꯔꯝꯅꯤꯗ
ꯑꯣꯟ
ꯍꯧꯕꯗꯤ ꯑꯗꯩꯁꯨ ꯅꯪꯅꯕ
ꯆꯠꯇ꯭ꯔꯤ ꯀꯩꯗꯧꯉꯩ ꯆꯠꯄ ꯍꯧꯗ꯭ꯔꯤ
ꯆꯠꯄ ꯍꯧꯎꯗ꯭ꯔꯤ ꯍꯌꯦꯡ ꯆꯠꯀꯦꯔꯥ ꯍꯥꯏꯅ ꯈꯟꯕꯅꯤ ꯑꯗꯨꯕꯨ ꯇꯟ ꯇꯟꯗꯤ ꯇꯟꯕ ꯅꯣꯡꯁꯨ ꯇꯥꯕꯅꯦ
ꯅꯣꯡ ꯆꯨꯔꯤꯕ꯭ꯔꯣ ꯑꯗꯨꯗꯁꯨ
ꯍꯧꯖꯤꯛꯇꯤ ꯆꯨꯗꯦ ꯑꯗꯣ ꯃꯝ ꯃꯝ ꯈꯤꯇꯪ ꯃꯝ ꯃꯝꯃꯦꯕ
ꯑꯣ
ꯆꯨꯗꯧꯉꯜꯂꯦ ꯉꯔꯥꯡ ꯑꯍꯤꯡꯗꯤ ꯆꯨꯔꯦ
ꯑꯣ ꯑꯩꯈꯣꯏꯒꯤꯗꯤ ꯉꯔꯥꯡ ꯅꯍꯟꯗꯒꯤ ꯑꯗꯨꯝ ꯁ꯭ꯀꯨꯅꯤ ꯍꯜꯂꯛꯄꯗꯒꯤ ꯐꯤꯔꯣꯟ ꯁꯨꯔ ꯊꯝꯕꯤꯔꯒ ꯇꯣꯜꯅ ꯂꯩꯌꯦ ꯍꯧꯖꯤꯛꯁꯨ
ꯑꯣ ꯍꯧꯖꯤꯛꯀꯥꯟꯗꯤ ꯐꯤ ꯁꯨꯔꯁꯨ ꯃꯅꯝꯗꯣ ꯑꯗꯨꯝ ꯂꯥꯛꯑꯦꯕꯀꯣ ꯀꯝꯐꯣ ꯃꯨꯑ ꯃꯨꯑ ꯑꯝꯇ ꯍꯥꯞꯇ꯭ꯔꯗꯤ
ꯆꯨꯖꯔꯁꯨ ꯅꯍꯥꯟ ꯑꯩꯈꯣꯏ ꯂꯝꯕꯤꯗ ꯆꯠꯄꯗ ꯈꯣꯡꯅ ꯆꯠꯄꯒꯤ ꯑꯥ ꯀꯩꯅꯣꯁꯤꯡꯗꯨ ꯂꯩꯕꯥꯛꯁꯤꯡꯗꯨ ꯌꯥꯝ ꯃꯨꯜꯂꯦ ꯑꯃꯨꯛ ꯑꯩꯅ ꯇꯨꯕꯒꯤ ꯑꯩꯒꯤ ꯂꯣꯡꯄꯦꯟꯗꯨ ꯇꯛꯄꯁꯨ ꯌꯥꯝ ꯃꯣꯠꯄꯒꯤ ꯀꯨꯏꯅ ꯊꯝꯃꯤ ꯊꯣꯛꯑꯣꯏꯗ꯭ꯔꯥꯅ ꯄꯥꯈꯠꯄꯒꯤ ꯇꯤꯡ ꯇꯤꯡꯉ꯭ꯔ ꯊꯝꯂꯒ ꯉꯔꯥꯡꯒꯤꯅ ꯁꯨꯕꯤꯌꯦ ꯈꯤꯆꯝ ꯅꯣꯡꯊꯨꯔ ꯂꯩꯔꯦ
ꯑꯣ ꯌꯥꯝ ꯐ꯭ꯔꯦꯁ ꯑꯣꯏꯕ ꯀꯥꯟꯗ ꯁꯨꯗ꯭ꯔꯗꯤ ꯑꯗꯨꯃꯥꯏ ꯇꯧꯅꯤꯗ ꯑꯗꯨ ꯍꯧꯖꯤꯛ ꯀꯥꯟꯗꯤ ꯅꯣꯏꯗꯤ ꯃꯅꯨꯡꯗꯁꯨ ꯐꯧꯅꯤꯡꯉꯥꯏ ꯐꯧꯐꯝ ꯂꯩꯇꯦꯅ
ꯄꯨꯁꯤꯟꯅꯒ ꯊꯝꯕꯝꯖꯨ ꯂꯩꯇꯦ ꯐꯧꯐꯝꯒꯤ ꯋꯥ
ꯑꯗꯨꯅꯦ ꯃꯄꯟ ꯐꯥꯎꯔꯗꯤ ꯅꯣꯡ ꯇꯥꯕꯒꯤ ꯑꯃꯨꯛ ꯍ ꯕꯥꯏꯔꯦꯟꯗꯥꯗ ꯀꯩꯅꯣ ꯍꯥꯞꯄꯉ ꯊꯧꯔꯤꯒꯨꯝꯕ
ꯑꯩꯈꯣꯏꯁꯨ ꯅꯨꯄꯥꯁꯤꯡ ꯂꯩꯇꯕꯅꯤꯅ ꯍꯧꯖꯤꯛꯀꯥꯟꯗꯤ
ꯑꯥ ꯃꯥ ꯂꯩꯇ꯭ꯔꯣ
ꯃꯄꯥ
ꯋꯥꯕ ꯇꯥꯔꯦꯅꯦ
ꯑꯥ ꯅꯨꯄꯥ ꯃꯥ ꯂꯩꯇ꯭ꯔꯕ
ꯑꯦ ꯑꯗꯨꯗꯤ ꯀꯗꯥꯏꯗꯒꯤ ꯑꯣꯏꯒꯅꯤꯗ ꯑꯂꯨꯅꯤ ꯑꯂꯨ
ꯂꯨ ꯑꯂꯨ
ꯇꯑꯣꯏꯅ ꯍꯥꯏꯌꯨꯟꯅ ꯃꯥꯖꯨ ꯇꯧꯗꯗꯤ ꯇꯧ ꯍꯥꯏꯅꯤꯟꯗ
ꯑꯜꯂꯨ ꯇꯥꯏꯑꯦꯕ
ꯍꯣꯏꯗꯅꯦ ꯏꯌꯨꯝꯒꯤ ꯀꯝꯄꯥ꯭ꯎꯟ ꯌꯨꯝꯒꯤ ꯀꯝꯄꯥ꯭ꯎꯟꯒꯨꯝꯕ ꯁꯦꯝꯗꯩꯕꯁꯨ ꯀꯔꯤ ꯁꯨ ꯌꯨꯝꯗ ꯀꯔꯤꯁꯨ ꯇꯧꯗꯅ ꯂꯩꯔꯁꯨ ꯃꯆꯦꯠ ꯑꯃꯁꯨ ꯁꯣꯛꯂꯨꯔꯦ
ꯎꯝ
ꯑꯩꯒꯤ ꯈꯨꯠꯇ ꯊꯣꯛꯄ ꯉꯥꯛꯇꯅꯤ
ꯍꯣꯏ ꯃꯣꯏ ꯏꯃꯨꯡ ꯍꯧꯖꯤꯛꯀ ꯃꯤ ꯀꯌꯥ ꯂꯩꯕ꯭ꯔꯥ ꯃꯣꯏ ꯃꯣꯏꯗꯤ
ꯃꯣꯏ ꯑ ꯄꯇ꯭ꯔꯨ ꯑꯅꯤ ꯑꯗꯨꯒ ꯃꯥꯒꯤ ꯃꯅꯥꯎ ꯑꯅꯤ ꯃ ꯃꯉꯥ
ꯑꯣ ꯑꯗꯨꯒꯗꯕꯥꯅꯦ ꯑꯗꯨꯝꯉꯛꯄꯅꯤꯀꯣ
ꯎꯝ ꯇ ꯄꯨꯅꯤ ꯍꯣꯜꯁꯦꯜꯔ
ꯑ ꯑꯗꯨ
ꯀꯩꯗꯧꯤꯔꯣ ꯁꯤꯗꯤ ꯅꯣꯏꯗꯤ
ꯑꯁ ꯇꯧꯅꯤꯡꯉꯥꯏꯁꯨ ꯂꯩꯇꯦ ꯐꯤꯁꯨ ꯀꯔꯥꯏꯅ ꯈꯟꯕ ꯑꯦꯁꯤꯡꯁꯨ ꯂꯩꯇꯦ ꯉꯁꯤꯗꯤ
ꯑꯦ ꯏꯁꯤꯡ ꯇꯥꯗꯕ꯭ꯔꯣ
ꯏꯁꯤꯡ ꯍꯥꯞꯄꯤꯖꯩꯕ ꯂꯥꯛꯇꯕꯩꯔ ꯈꯪꯗꯦ
ꯎꯝ
ꯍꯥꯥ
ꯊꯥ ꯀꯌꯥꯒꯤ ꯂꯩꯔꯤꯕ꯭ꯔꯣ
ꯏꯁ ꯊ ꯑꯩꯈꯣꯏꯗꯤ ꯊꯥꯗ ꯑꯗꯨꯝ ꯂꯩꯔꯗꯤ ꯑꯗꯨꯝ ꯄꯤꯕꯅꯤ ꯄꯤꯕ
ꯑꯗꯨꯗꯤ ꯀꯅꯥꯒꯤ ꯄꯤꯗꯕꯒꯤ
ꯑꯇ ꯑꯗꯨꯝꯅ ꯃꯌꯥꯝ ꯑꯅꯤ ꯑꯍꯨꯝ ꯑꯗꯨꯝ ꯊꯦꯡꯅꯗꯤ ꯃꯣꯏ ꯑꯗꯨꯒꯤ ꯔꯥꯡꯗ ꯑꯗꯨꯕꯨ ꯑꯗꯨꯝ ꯏꯁꯤꯡ ꯐꯖꯅ ꯄꯤꯗꯕ ꯃꯣꯏ ꯌꯥꯝ ꯁꯧꯒꯟꯕ ꯑꯃ ꯂꯩꯌꯦꯕ ꯍꯂꯣ
ꯑꯗꯨꯗ ꯑꯩꯈꯣꯏꯅ ꯐꯥꯒꯤ ꯇꯧꯔꯒ ꯑꯗꯨꯝꯡ ꯑꯣꯞꯖꯥꯞ ꯇꯧꯕꯤꯔꯥ ꯈꯪꯗꯦ ꯑꯗꯨꯝ ꯇꯧꯔꯅꯤꯕ
ꯂꯣꯏꯔꯦꯍꯦ ꯑꯗꯨꯗ ꯀꯔꯤ
ꯑꯉꯥꯡ ꯃꯆꯥꯒ ꯑꯉꯥꯡ ꯑꯉꯥꯡ ꯃꯆꯥꯒ ꯆꯞ ꯃꯥꯟꯅꯅꯅꯤ ꯃꯣꯏꯁꯨ
ꯎꯝ ꯎꯝ ꯎꯄꯤꯗ꯭ꯔꯆꯦꯅꯦꯕꯁꯨ ꯅꯠꯇꯦ
ꯍ
ꯃꯤ ꯈ꯭ꯔ ꯋꯥꯕꯗꯕ
ꯑꯃ ꯑꯥꯅꯤ ꯑ ꯑꯉꯥꯡꯕꯨ ꯆꯥꯖꯅ ꯃ
ꯄꯤꯕ ꯃ ꯅ ꯍꯔꯥꯎ ꯍꯔꯥꯎ ꯅ ꯈꯨꯝꯕꯥ
ꯍꯣꯏꯌꯦ ꯄꯗꯤ ꯌꯥꯝ ꯍꯥꯏꯔꯅꯤ ꯎꯔ ꯃꯕ ꯍꯣꯡꯉꯥꯎꯅꯤ
ꯀꯩꯅꯣ ꯏꯅꯥꯎꯄꯤ ꯅꯥꯏ ꯃꯔꯥꯡ ꯄꯨꯛ ꯅꯥꯏꯌꯦ ꯍꯥꯏꯕꯗꯤ ꯅꯪ ꯈꯪꯕ꯭ꯔꯧ
ꯉꯔꯥꯡ ꯑꯗꯨꯃꯥꯏꯅꯗꯤ ꯍꯥꯏꯌꯦ ꯉꯁꯤꯗꯤ ꯑꯃꯨꯛ ꯁꯥꯗꯦ ꯃꯣꯏꯔꯥꯡꯗꯤ ꯑꯗꯨꯃꯥꯏꯅ ꯍꯥꯏꯌꯦꯦ
ꯑꯣ ꯑꯣ ꯉꯁꯥꯏ ꯀꯣ ꯇꯧꯔꯒ ꯑꯣ ꯉꯁꯤꯗꯤ ꯐꯔꯦꯅ ꯍꯥꯏꯌꯦ ꯆꯞ ꯆꯥꯅ ꯍꯥꯏ ꯇꯧꯔꯒ ꯂꯩ ꯍꯥꯏꯏꯕꯨ ꯌꯥꯏꯁꯨ ꯑꯣ ꯑꯗꯨꯗꯤ ꯍꯣꯏ ꯍꯣꯔꯦ ꯍ ꯁꯥꯥꯛꯁꯨ ꯍꯦ ꯊꯝꯃꯦ
ꯃꯥꯒꯤꯗꯤ
ꯀꯔꯤ ꯍꯤꯗꯥꯛꯁꯨꯨ ꯆꯥꯕ ꯆꯥ ꯆꯗꯕ ꯆꯥꯛꯁꯨ ꯆꯥꯗꯕ ꯀꯗꯥꯏꯗꯤ ꯍꯣꯏꯗꯥꯏ ꯀꯔꯤ ꯆꯥꯏꯔꯁꯨ ꯅꯣꯔ ꯇꯣꯛꯀꯅꯤ ꯑꯗꯣ ꯀꯔꯤ ꯑꯉꯥꯡ ꯃꯆꯥꯒꯨꯝꯅ ꯑꯩꯈꯣꯏꯅ ꯐꯤꯗꯤꯡ ꯇꯧꯔ ꯂꯩꯕꯁꯨ ꯅꯠꯇꯦ
ꯎꯝ
ꯑꯗꯨꯅꯦ ꯍꯧꯖꯤꯛꯀꯥꯟꯁꯨ ꯆꯥꯛ ꯆꯥꯛ ꯆꯥꯗꯦ ꯍꯥꯏꯌꯦ ꯈꯤꯇꯪ ꯈꯤꯇꯪ ꯈꯤꯇꯪ ꯖꯥꯌꯦ ꯍꯥꯏꯌꯦ
ꯎꯝ ꯑꯗꯨꯃꯥꯏ ꯇꯧꯕ꯭ꯔꯅꯦ
ꯎꯝ
ꯁꯨꯡꯁꯅꯤꯗ ꯆ ꯑꯗꯨ ꯃꯤ ꯃꯤꯒꯤ ꯑꯉꯥꯡꯁꯤꯅꯤ ꯆꯥꯛ ꯂꯩꯗ꯭ꯔꯗꯤ ꯁꯥꯎꯋꯦꯅ ꯁꯤ ꯑꯅꯤꯗꯤ ꯆꯥꯛ ꯂꯩꯗ꯭ꯔꯁꯨ ꯀ꯭ꯔꯤꯁꯨ ꯍꯥꯏꯔꯣꯏ
ꯎꯝ
ꯂꯩꯕ ꯅꯨꯃꯤꯠ ꯆꯥꯅꯤ ꯂꯩꯔꯁꯨ ꯆꯥꯅꯤꯡꯗꯕ ꯅꯨꯃꯤꯠꯅꯤꯁꯨ ꯆꯥ ꯆꯥꯔꯦ ꯑꯗꯨꯝ ꯃꯉꯣꯟꯗꯔ ꯂꯩꯑꯦ
ꯎꯝ ꯑꯗꯨꯏꯅꯦ ꯌꯥꯝ ꯍꯜꯂꯣ
ꯌꯨꯗ ꯀ
ꯇꯥꯏꯒꯣ
ꯑꯃꯃ ꯊ
ꯑꯥ ꯑ
ꯇꯥꯗꯕ꯭ꯔꯣ
ꯍꯣꯏ ꯇꯥꯏꯌꯦ ꯇꯥꯏꯌꯦ ꯇꯥꯏꯌꯦ ꯇꯥꯈ꯭ꯔꯦ ꯈꯤꯇꯪ ꯀꯩꯅꯣ ꯇꯧꯋꯦꯕ
ꯑꯇꯩꯁꯨ ꯃꯤ ꯑꯃ ꯀꯨꯝꯕꯗ ꯑꯩꯒꯤ ꯃꯈꯣꯟꯗꯣ ꯇꯞꯅ ꯇꯞꯅ ꯊꯣꯛꯑꯦꯍꯌꯦ ꯃꯥ ꯑꯇꯣꯞꯄ ꯋꯥꯔꯤ ꯉꯥꯡꯈ ꯇꯅ ꯅꯅꯥꯒꯤꯔꯤꯄ꯭ꯂ ꯍꯦ ꯆꯂꯌꯦ
ꯍꯧꯖꯤꯛꯁꯨ ꯑꯇꯨꯃꯥꯏ ꯇꯧꯋꯦ ꯎꯝ ꯉꯁꯥꯏ
ꯍꯥꯏꯅꯦ ꯋꯥꯅ
ꯅꯦꯠꯋꯥꯛ ꯑꯣꯏꯔꯅꯤꯗ
ꯑꯣꯏꯣꯏ ꯇ ꯦ ꯋꯥꯅꯦ ꯂ ꯁꯖ
ꯅꯪ ꯇꯥꯎꯁ ꯀꯌꯥ ꯁꯨꯔꯦ ꯍꯧꯖꯤꯛꯇꯤ ꯇꯔꯥ ꯁꯨꯗ꯭ꯔꯤ
ꯀꯔꯤꯁꯨ ꯇꯧꯗ꯭ꯔꯤ ꯑꯩ ꯉꯁꯤ ꯒꯤꯗꯤ
ꯑꯗꯨ ꯉꯁꯤꯒꯤ ꯅꯠꯇꯦ ꯄꯨꯜꯂꯞ ꯍꯥꯏꯕꯅꯤ ꯄꯨꯜꯂꯞ
ꯄꯨꯂ ꯇ꯭ꯔꯥ ꯑ ꯁꯤꯛꯁ꯭ꯔꯥ
ꯏꯁ ꯅꯩꯔꯦ ꯅꯪꯁꯣ
ꯑꯁ ꯃꯇꯝ ꯁꯪꯇꯦꯗ
ꯍꯣꯏ ꯍꯣꯏ ꯑꯗꯨꯗꯤ ꯑꯣꯏꯔꯝꯃꯤ
ꯎꯝ ꯆꯕꯦꯀ ꯅꯒꯦꯅꯤ ꯑꯇꯣ